ꯍꯂꯣ ꯇꯥꯔꯕꯣꯏ
ꯑꯗꯨ ꯇꯥꯕ꯭ꯔꯣ
ꯍꯣ ꯇꯥꯏꯇꯥꯏ ꯑꯦ
ꯑ ꯀꯩ ꯁ꯭ꯇꯤꯕ ꯌꯧꯔꯒꯦ
ꯑ ꯈꯥꯡꯢ ꯈꯥꯡꯢ ꯈꯥꯡ ꯒꯦ ꯁꯥꯒꯠ ꯂꯩ ꯊꯥꯎ ꯍꯥꯏꯕ ꯊꯥꯎ
ꯑꯦ ꯑꯗꯨ ꯑꯩ ꯋꯥ ꯋꯥꯅ ꯇꯥꯛꯑꯒꯅ ꯏꯟꯁꯥꯡ ꯊꯦꯡꯕ
ꯌꯥꯕꯨꯗꯤ ꯌꯥꯏ ꯇꯥꯏꯅꯦ ꯇꯥꯏꯅꯦ
ꯎ
ꯇꯥꯗ꯭ꯔꯣ ꯀꯩꯅꯣꯅꯦ
ꯑꯗꯨꯅꯦ ꯏꯟꯖꯥꯡ ꯊꯦꯜ ꯇꯥꯏꯌꯦ ꯁ꯭ꯂꯣ ꯆꯠꯄꯩꯅꯦ ꯍꯥꯏꯕ ꯀꯩꯅꯣꯅꯦ
ꯌꯥ ꯌꯥ ꯑꯗꯨꯗꯤ ꯊꯥꯎ ꯊꯥꯎ ꯃꯨꯂꯦ ꯍꯥꯞꯆꯜꯂꯒꯦ
ꯊꯧ ꯍꯥꯞꯆꯤꯜꯂꯨ ꯖꯤꯔꯥ ꯍꯥꯟꯅ ꯍꯥꯞꯆꯤꯜꯂꯨ ꯃꯩ ꯂꯩꯊꯧꯀꯣ ꯑꯗꯨꯒ
ꯑꯣ ꯁꯤꯠ ꯀꯥꯎꯔꯤꯍꯤ ꯑꯗꯨꯗꯤ
ꯑꯗꯨꯝ ꯌꯥꯅꯤ ꯃꯩ ꯂꯩꯊꯧ ꯍꯥꯏꯔꯒ ꯑꯃꯨꯛ ꯃꯨꯊꯠꯈꯤꯅꯤ ꯑꯃꯨꯛ ꯈꯤꯇꯪ ꯂꯩꯊꯧ ꯍꯥꯏꯕꯅꯦ ꯈꯤꯇꯪꯒꯅꯤꯀꯣ ꯂꯩꯊꯗꯨꯏꯗꯣ ꯑꯗꯨꯒ ꯀꯩꯅꯣ ꯍꯥꯞꯄꯧ ꯍꯥꯞꯆꯤꯜꯂꯣ ꯇꯦꯁ ꯕꯥꯠꯀ ꯂꯩꯕ꯭ꯔꯥꯅ
ꯀꯩꯕꯥ
ꯇꯦꯁꯕꯥꯠ ꯍꯥꯏꯕ꯭ꯔꯥ ꯃꯅꯥꯗꯣ ꯈꯪꯗ꯭ꯔꯣ
ꯑꯣ ꯈꯪꯉꯦ ꯈꯪꯉꯦ
ꯑꯗꯨ ꯂꯩꯕ꯭ꯔꯥ
ꯂꯩ ꯂꯩ
ꯑꯗꯨ ꯂꯩꯔꯗꯤ ꯃꯅꯥ ꯑꯃꯅꯤ ꯊꯠꯂꯒ ꯍꯥꯞꯆꯤꯜꯂꯨꯅꯦ ꯆꯥꯝꯊꯣꯛꯑꯒ ꯆꯥꯝꯊꯣꯛꯇꯕꯤ ꯑꯃꯨꯛ ꯍꯥꯞꯈꯤꯅꯤ
ꯑꯣ ꯃꯥꯜꯍꯜꯂꯣ ꯍꯥꯞꯆꯂꯨ ꯄꯪꯍꯥꯞꯇ ꯅꯣꯏ ꯅꯣꯏ ꯅꯣꯏ ꯅꯥꯀꯟꯗ ꯅꯨꯡ ꯂꯩꯉꯣꯏꯒ ꯂꯩꯗꯤ ꯍꯥꯞꯆꯜꯂꯨ
ꯂꯩꯉꯣꯏ ꯌꯥꯝ ꯂꯩ ꯂꯩꯉꯣꯏ ꯍꯥꯞꯆꯤꯟꯕ ꯌꯥꯏ
ꯑꯗꯣ ꯀꯩꯅꯣ ꯅꯪ ꯍꯥꯞꯆꯤꯜꯂꯕꯣ ꯇꯦꯁꯕꯥꯠ ꯃꯅꯥꯗꯣ
ꯍꯥꯞꯄꯦ ꯇꯤꯂꯧꯁꯨ ꯍꯥꯞꯄꯦ ꯆꯅꯝꯁꯨ ꯍꯥꯞꯄꯦ
ꯀꯩꯅꯣ ꯂꯣꯏ ꯍꯥꯞꯂꯤꯕꯃꯤꯅꯤꯅ ꯍꯥꯏꯕ ꯍꯥꯏꯗ꯭ꯔꯤ
ꯑꯣ ꯇꯦꯁꯕꯇꯥ ꯍꯥꯞ ꯇꯣꯏ ꯔꯣ
ꯄꯉꯥꯎꯗꯨꯣ ꯉꯧꯁꯟꯈ꯭ꯔ ꯃꯥꯜꯂꯦ ꯑꯇꯩꯗꯤ
ꯌꯥꯔꯦ
ꯁꯤꯡꯗꯤ ꯁꯤꯡꯍꯥꯞꯄꯣ ꯃꯄꯅꯤ ꯍꯥꯞꯄꯕꯣ ꯍꯥꯄꯦꯀꯩꯅꯣ ꯁꯠꯁꯠ ꯍꯥꯏꯔꯛꯑꯣꯅꯦ ꯍ ꯍꯣꯏ ꯅꯪ ꯀꯩꯅꯣꯗꯣ ꯃꯤꯍꯨꯟꯒꯗꯣ ꯈꯤꯇꯪ ꯀꯩꯅꯣ ꯇꯧꯋꯣ ꯌꯥꯡꯈꯠꯅ ꯆꯣꯡꯈꯠꯍꯜꯂꯣ ꯍꯥꯍꯥ
ꯂꯣꯏꯔꯦ ꯑꯗꯨꯒ
ꯑꯩ ꯍꯥꯏꯗꯤ ꯈꯤꯇꯪ ꯃꯆꯨꯒꯗꯣ ꯋꯥꯠꯂꯛꯄꯩ ꯀꯥꯕꯗꯨꯗꯤ ꯅꯠꯇꯕꯤꯗ ꯑꯗꯨꯝ ꯀꯩꯅꯣ ꯇꯧꯋꯣ ꯍꯥꯏꯗꯤ ꯃꯇꯥꯏ ꯃꯇꯥꯏꯒꯗꯣ ꯊꯥꯎ ꯀꯩꯀꯥꯗꯣ ꯌꯧꯍꯜꯂꯣ ꯂꯣꯏꯅꯃꯛ
ꯑꯥ ꯊꯥꯎꯅꯗꯤ ꯈꯤꯇꯪꯗꯤ ꯌꯥꯝ ꯃꯥꯜꯂꯦ ꯑꯩꯁꯦ
ꯎꯝ
ꯍꯥꯎꯗ ꯇꯥꯎ ꯏ ꯍꯥꯎꯗ
ꯂꯨꯄꯥ ꯀꯌꯥ ꯂꯩꯔꯤ ꯌꯦꯟ ꯂꯨꯄꯥ ꯀꯌꯥ ꯂꯩꯔꯤꯅꯣ
ꯂꯨꯄꯥ ꯆꯥꯝꯃꯒꯤ
ꯑꯁ ꯀꯌꯥꯝꯕꯨ ꯌꯥꯝꯒꯦ
ꯑꯁ ꯌꯥꯔꯦ ꯃꯤ ꯑꯅꯤ ꯑꯍꯨꯝꯒꯤꯗꯤ ꯆ ꯍꯥꯏꯒꯣꯅꯅꯤ ꯑꯗꯣ
ꯃꯤ ꯑꯅꯤ ꯑꯍꯨꯝꯒ ꯍꯥꯏꯕꯗ ꯄꯩꯁꯥꯝꯕꯁꯦ ꯐꯅꯤ ꯑꯣꯀꯦ ꯑꯗꯨꯏꯗꯤ ꯅꯪ ꯀꯩꯅꯣ ꯇꯧꯔꯣ ꯃꯆꯨ ꯑꯣꯜꯂꯕ ꯌꯦꯡꯉꯣ ꯈꯔ ꯈꯤꯇꯪ ꯃꯨꯟꯕꯩ ꯏꯁꯇꯦꯖꯇꯨ
ꯍꯥꯏꯐꯦꯕꯗꯤ ꯑꯣꯜꯂꯦꯗ ꯈꯤꯇꯪ ꯍꯦꯟꯅ ꯑꯣꯜꯍꯟ ꯌꯥꯈꯤꯗꯧꯉꯣ ꯑꯗꯨꯒꯒ
ꯉꯇꯪ ꯉꯥꯛꯇꯪ ꯀꯩꯅꯣ ꯇꯧ ꯅꯪ ꯑꯇꯩ ꯃꯔꯨ ꯃꯔꯥꯡ ꯑꯝꯇ ꯂꯩꯇ꯭ꯔꯕ ꯍꯥꯏꯗꯤ ꯑꯁꯕ ꯃꯆꯜ ꯀꯩ ꯂꯩꯔꯗꯤ ꯍꯥꯞꯆꯤꯜꯂꯣꯅ ꯃꯆꯜꯗꯣ ꯍꯥꯞꯄꯨ ꯅꯛꯑꯦ
ꯌꯥꯏꯉꯪ ꯏꯁꯄꯦꯟꯅꯤꯡ ꯌꯥꯏꯉꯪꯒꯤ ꯕꯖꯠꯠꯇꯤ
ꯌꯥꯏꯉꯪ ꯍꯥꯏꯕ ꯅꯠꯇꯦ ꯃꯆꯜ ꯍꯥꯏꯕꯅꯦ ꯃꯥ ꯎꯝ ꯈꯪꯉꯤ
ꯑꯣꯀꯦ ꯑꯣꯀꯦ ꯍꯥꯏ꯭ꯔꯦ꯭ꯔ
ꯑꯃꯨꯛ ꯀꯩꯅꯣ ꯑꯃꯨꯛ ꯀꯧꯇꯥꯗ ꯄꯨꯂꯞ ꯑꯃꯨꯛ ꯍꯩꯖꯤꯜꯂꯦꯕꯅꯦ
ꯈꯤꯇꯪꯒ ꯍꯥꯕ ꯌꯥꯕ
ꯍꯣꯏ ꯑꯗꯨ ꯑꯩ ꯌꯦꯡꯉꯨꯀꯣ ꯃꯁꯛꯇꯨ ꯑꯗꯨꯝ ꯃꯅꯝꯒꯗꯣ ꯈꯤꯇꯪ ꯂꯥꯛꯑꯝꯃꯅꯤ ꯑꯦꯔꯣꯃ
ꯀꯔꯣ ꯃꯥꯡꯉ
ꯑꯗꯨ ꯀꯩꯅꯣ ꯇꯧꯔꯣ ꯍꯥꯏꯕ ꯈꯤꯇꯪ ꯃꯨꯟꯁꯤꯜꯂꯛꯄ ꯇꯥꯏꯞꯇꯧꯔꯕꯣ
ꯑ ꯇꯧꯔꯦ ꯃꯣꯔꯣꯛ ꯃꯆꯨꯁꯨ ꯍꯥꯞꯆꯤꯟꯗꯔꯦꯖꯥ
ꯍꯥꯄꯨꯒꯤ ꯅꯉꯒ ꯇ ꯉꯈꯣꯏ
ꯃꯤꯠ ꯃꯁꯂꯥꯗꯤ
ꯀꯩꯝ ꯍꯥꯞꯄꯨꯒꯤꯅ ꯔ ꯂꯩꯕ꯭ꯔ ꯒꯔꯝ ꯑꯁꯤꯂꯥꯛ
ꯒꯔꯝ ꯂꯩꯇꯦ ꯃꯤꯠ ꯂꯩ
ꯑꯦ ꯑꯗꯨ ꯀꯦꯦꯝ ꯍꯥꯄꯨꯒ ꯏꯅꯤꯗ
ꯑ
ꯉꯧꯔꯤꯕꯣ ꯅꯪꯒꯤꯁꯠ
ꯑꯔꯤ
ꯎꯝ ꯑꯃꯨꯛ ꯀꯥꯥꯁꯤꯟꯒꯤꯅꯤꯀꯣ
ꯀꯥꯊꯛ ꯀꯥꯊꯛꯛꯇꯤ ꯇꯧꯔꯤ ꯑꯗꯨ ꯗꯥꯔꯦꯛ ꯀꯥꯗꯤ ꯀꯥꯗꯔꯦ
ꯑꯗꯣ ꯀꯩꯅꯣ ꯇꯧꯔ ꯁꯥ ꯍꯥꯞꯆꯜꯂꯣ ꯑꯗꯨꯗꯤ
ꯁꯥ ꯍꯥꯞꯆꯤꯜꯂꯒ ꯑꯗꯨꯒ ꯀꯩꯅꯣ ꯇꯧꯔꯣ ꯁꯥ ꯍꯥꯞꯆꯤꯜꯂꯕꯣ
ꯑ
ꯍꯥꯞꯆꯤꯜꯂꯒ ꯑꯗꯨ ꯀꯩꯅꯣ ꯇꯧꯔꯣ ꯍꯥꯏꯗꯤ ꯑꯣꯈꯠꯂꯣ ꯃꯈꯥꯗꯩ ꯀꯩꯅꯣ ꯇꯤꯜꯍꯧ ꯆ ꯀꯥ ꯂꯣꯏ ꯆꯪꯍꯜꯂꯣ
ꯃꯩꯗꯤ ꯂꯩ ꯍꯥꯏꯒꯗ꯭ꯔꯥ
ꯃꯩꯁꯦ ꯀꯩꯅꯣ ꯇꯧꯍꯜꯂꯣ ꯂꯩꯈꯠꯂꯣ ꯑꯗꯨꯝ
ꯑꯣ
ꯑꯗꯨ ꯀꯩꯅꯣ ꯀꯩ ꯀꯩ ꯍꯥꯞꯇꯤꯜꯂꯕ ꯅꯠꯇ꯭ꯔꯣ
ꯍꯥꯦ ꯍꯥ
ꯑꯣ ꯑꯗꯨꯗꯣ ꯑꯣꯂꯣ ꯑꯣꯂꯣ ꯑꯣꯂꯣ
ꯍ ꯂꯩꯦ ꯑ
ꯂꯣꯂ ꯑꯥ ꯂꯩꯦꯈꯜꯂꯣ
ꯐꯨꯜꯂꯦ
ꯑꯗꯨꯒ ꯀꯩꯅꯣ ꯇꯧꯔꯣ ꯀꯩꯕ ꯎꯝ
ꯑ ꯀꯩꯅꯣ ꯀꯩꯅꯣ ꯍꯥꯏꯁꯤ ꯀꯩꯅꯣ ꯇꯥꯕ꯭ꯔꯣ
ꯇꯨꯡꯕ ꯌꯥꯕ ꯀꯨꯞꯁꯜꯂꯣ ꯑꯗꯨꯒ ꯑꯗꯨꯝ ꯂꯥꯛ ꯑ ꯃꯤꯅꯤꯠ ꯈꯨꯗꯤꯡꯒꯤ ꯑꯗꯨꯝ ꯅꯪ ꯆꯦꯛ ꯇꯧꯔ ꯑꯗꯨꯝ
ꯑꯗꯨꯒ ꯀꯩꯅꯣ ꯃꯆꯨꯁꯤꯗꯣ ꯑꯍꯤꯡ ꯃꯥꯔꯤꯒꯦ ꯀꯩꯅꯣ
ꯃꯆꯨ ꯍꯥꯟꯅ ꯍꯥꯞꯄꯨꯒꯤꯅꯨ ꯁꯝꯥꯏ
ꯑꯣꯀꯦ ꯑꯩ ꯈꯨꯟꯁꯤꯟ ꯊꯝꯃ ꯂꯣꯏꯔꯦ
ꯏꯗ
ꯍꯣꯏꯅꯦ ꯑꯣꯖꯥꯅꯤꯅꯦ
ꯈꯨꯗꯤꯅꯦ ꯅꯪ ꯍꯥꯏ ꯇꯥꯛꯁꯦ ꯀꯩꯅꯣꯅꯤꯅꯦꯦꯁꯅꯦ
ꯀ ꯗꯣ ꯗꯣꯟ ꯔꯝꯖꯤ ꯗꯣꯟ ꯔꯝꯖꯤꯅꯤ
ꯑꯪꯀꯜ ꯀꯩꯅꯣꯝ ꯍꯥꯏꯗꯥꯏꯅꯦ ꯀꯩꯕ
ꯑ ꯔꯣꯖꯔ ꯔꯣꯖꯥ ꯑꯀꯜ ꯔꯣꯖꯥ ꯍꯥꯏꯕ
ꯑꯗꯨꯅꯦ
ꯑ ꯑꯗꯨ ꯀꯩꯅꯣ ꯀꯩꯕ ꯑꯩ ꯍꯥꯏꯗꯤ ꯈꯨꯝꯖꯤꯜꯂꯒꯕꯨꯗꯤ ꯂꯣꯏꯗ꯭ꯔꯦ ꯑꯗꯣ ꯑꯩ ꯍꯥꯏꯗꯤ ꯆꯦꯛꯇꯣ ꯈꯔ ꯈꯔ ꯇꯧ ꯍꯥꯏꯕ ꯀꯥꯁꯤꯟꯕ ꯈꯣꯠꯆꯤꯟꯕꯔꯅ ꯁꯥꯗꯣ ꯍꯥꯟꯅ ꯃꯨꯜꯍꯟꯕꯩ ꯋꯥꯅꯦ
ꯑꯣ
ꯅꯪ ꯈꯪꯉꯤꯅ ꯑꯩꯅ ꯍꯥꯏꯁꯦ ꯌꯨ ꯅꯣ ꯋꯥꯠ ꯑꯥꯏ ꯃꯤꯟ
ꯍꯣꯏ
ꯑꯗꯨꯒ ꯀꯩꯅꯣ ꯇꯧꯔꯣ ꯑꯁ ꯑꯈꯣꯏꯁꯦ ꯕꯤꯁꯀꯣꯔꯠꯇ ꯍꯣꯏꯅꯦ ꯑꯩꯅ ꯌꯦꯡꯕꯗꯤ ꯌꯥꯕꯅꯤ
ꯑꯣ ꯃꯁꯛ ꯃꯆꯎ ꯌꯥ
ꯎꯝ ꯑꯗꯣ ꯃꯊꯪꯗ ꯑꯩ ꯌꯦꯡꯉꯒꯦ ꯑꯩ ꯁꯤꯒꯤꯁꯤ ꯂꯣꯏꯔꯒ
ꯎꯝ ꯍꯧꯖꯤꯛꯀꯤ ꯑꯣꯏꯅꯗꯤ ꯑꯨꯝ ꯉꯧꯁꯣꯛ ꯉꯧꯁꯣꯛꯂꯣꯏ ꯉꯧꯔꯤ
ꯂꯧ ꯂꯥꯛꯀꯦꯗꯤ ꯌꯥꯅꯤ ꯊꯤꯟꯕꯩꯗꯤ ꯈꯪꯗꯦ ꯑꯗꯨꯒ ꯑꯁꯤ ꯀꯩꯅꯣ
ꯅꯪꯗꯤ ꯏꯃꯥꯟꯅꯕ ꯑꯣꯏꯔꯝꯗ꯭ꯔꯦꯅꯦ ꯂꯤꯟ ꯑꯣꯏ ꯂꯩꯔꯝꯃꯦ
ꯑꯪ ꯍꯨꯡ ꯋꯥꯔꯤꯗꯤ
ꯀꯩꯅꯩꯅꯣ ꯆꯠꯈꯗꯧꯅꯦ ꯀꯣꯂꯦꯁꯇ ꯎꯝ ꯑꯩ ꯐꯦꯡꯗꯣꯛꯑꯒꯦ ꯑꯩ ꯆꯥꯛ ꯆꯔꯀꯥꯟꯗ ꯗꯥ ꯑꯥ ꯀꯩꯅꯣ ꯀꯩ ꯀꯩ ꯀꯃꯥꯏ ꯀꯃꯥꯏ ꯇꯧꯔꯒꯦ ꯑꯗꯨꯝ
ꯑꯁꯤꯒꯤ ꯃꯤꯠ ꯃꯁꯂꯥ ꯃꯤꯠ ꯃꯁꯂꯥ ꯀꯩꯒꯥꯅ ꯀꯣꯟꯅ ꯑꯃꯨꯛ ꯍꯥꯞꯇꯣꯏꯔꯥ
ꯈꯪ ꯁꯥ ꯁꯥꯒꯠꯄ ꯃꯥꯜꯂꯦ
ꯀꯅꯥ ꯍꯥꯏꯅꯣ ꯏꯁꯥ ꯁꯥꯒꯠꯄ ꯀꯧꯗꯦ
ꯎꯝ ꯑ ꯎꯝ ꯀꯄꯀꯩꯅꯣ ꯎꯝ ꯀꯔꯤ ꯀꯅ ꯁꯔ ꯄꯪꯑꯣꯠꯇ ꯑꯣꯠꯁꯜꯂꯣ ꯅꯦ ꯑꯗꯨꯒ ꯑꯃꯨꯛ ꯑꯃꯨꯛ ꯃꯈꯨꯝ ꯈꯨꯝꯖꯤꯜꯂ ꯉꯧ ꯑꯗꯨꯝ
ꯑꯦ ꯍꯥꯏꯁꯤꯅ ꯑꯥ ꯊꯣꯛꯂꯑꯦ
ꯑꯗꯨꯗꯤ ꯑꯗꯨꯝ ꯉꯧꯈꯣ ꯃꯈꯥꯗꯨꯗꯪ ꯌꯦꯡꯉꯨꯀꯣ ꯆꯦꯛ ꯇꯧꯈꯣ ꯀꯥꯁꯤꯟꯕ꯭ꯔꯥ ꯃꯩꯗꯨ ꯀꯟꯅ ꯂꯩꯈꯠꯄꯅꯤ
ꯑ
ꯑꯣ ꯐꯗ ꯌꯥꯝ ꯊꯤ ꯀꯟꯅ ꯑꯣꯠꯂꯣ ꯍꯥꯏꯕ ꯅꯠꯇꯦ ꯃꯈꯥꯗꯗꯪ ꯊꯦꯡꯉꯝꯃꯣ ꯍꯥꯏꯕ ꯑꯣ ꯍꯥꯏꯗꯤ ꯊꯤꯟꯖꯜꯂꯒ
ꯑꯣ ꯍꯥꯏꯐꯦꯠ ꯍꯥꯏꯐꯦꯠ ꯅꯞꯁꯤꯟꯒꯦ ꯅꯞꯁꯤꯟꯒꯦꯗꯤ ꯇꯧꯋꯦ
ꯍꯣꯏ ꯑꯗꯣ ꯅꯞꯁꯤꯟꯖꯖꯅꯨꯗ ꯑꯗꯨꯝ__ ꯆꯦꯛ ꯇꯧꯕ ꯑꯗꯨꯗꯨꯒꯇꯪꯒꯅꯦ ꯅꯪ ꯆꯦꯛ ꯇꯧꯗꯣꯏꯁꯦ
ꯎ ꯑꯗꯨꯒ ꯕꯨꯂꯥꯀꯥꯟꯗ ꯀꯗꯧꯗꯣꯏꯕ
ꯁꯥꯗꯣ ꯃꯨꯟ ꯃꯨꯟꯕ ꯀꯩꯀꯥꯗꯤ ꯈꯪꯅꯤꯅ ꯍꯥꯏꯗꯤ ꯃꯨꯜꯂꯛꯄ ꯃꯥꯟꯕꯗꯣ ꯃꯁꯥꯗꯣ
ꯍ ꯉꯁꯥꯏ ꯌꯦꯂꯣ ꯀꯩꯅꯣ ꯑꯣꯏꯔꯝꯕꯅꯤ ꯋꯥ꯭ꯋꯥꯏꯠ ꯑꯣꯏꯔꯝꯕꯅꯤ ꯌꯦꯂꯣꯕꯨꯗꯤ ꯑꯣꯏꯁꯤꯜꯂꯦ
ꯌꯦꯂꯣ ꯑꯣꯏꯔꯛꯑꯣ ꯍꯦꯛꯇ ꯑꯩꯅ ꯍꯥꯏꯕꯗꯤ ꯃꯁꯥꯗꯣ ꯑꯗꯨꯝ ꯌꯦꯡꯕꯗ ꯈꯪꯕꯅꯦ ꯍꯥꯏꯗꯤ ꯀꯟꯖꯤꯟꯕꯩ ꯇꯥꯏꯞ ꯇꯧꯕꯗꯣ ꯑꯗꯨꯗ ꯑꯗꯨꯝ ꯃꯤꯅꯤꯠ ꯑꯃꯅꯤ ꯑꯗꯨꯝ ꯉꯧꯀꯣ ꯑꯥ ꯑꯍꯨꯝ ꯃꯔꯤꯃꯨꯛ ꯑꯗꯨꯗꯨꯒ ꯃꯍꯤꯗꯣ ꯀꯪꯖꯤꯜꯂꯛꯄꯩ ꯏꯁꯇꯦꯖꯇꯣ ꯑꯗꯨꯒꯤꯗꯨꯗ ꯑ ꯀꯩꯅꯣ ꯇꯧꯔ ꯃꯍꯤꯛ ꯌꯥꯝꯗꯕꯤꯗ ꯈꯖꯤꯛꯇꯪꯒ ꯍꯥꯞꯄꯦꯅꯦ ꯒ꯭ꯂꯥꯁꯇ ꯀꯜꯂꯒ
ꯑ
ꯑꯗꯨꯒ ꯑꯃꯨꯛ ꯉꯥꯛꯇꯪ ꯉꯧꯔꯣ ꯑꯗꯨꯗꯨꯒ ꯑꯗꯨꯒꯤ ꯍꯥꯞꯄ ꯏꯁꯇꯦꯖꯇꯨꯗ ꯅꯪ ꯀꯩꯅꯣ ꯍꯥꯞꯄꯣ ꯀꯩ ꯍꯥꯏꯕꯨꯏꯕ ꯅꯠꯇ꯭ꯔ ꯃꯣꯔꯣꯛ ꯃꯆꯨ ꯍꯥꯏꯕ
ꯌꯥꯏꯉꯪꯒ
ꯃꫭꯔꫭꯛ ꯃꯆꯨ ꯂꯩꯕ꯭ꯔꯥ ꯍꯥꯏꯕꯅꯦ ꯑꯩꯅ ꯍꯥꯏꯕꯗꯤ
ꯂꯩꯏꯌꯦ ꯂꯩꯌꯦ
ꯑꯗꯨꯗꯣ ꯍꯣꯔꯦꯟ ꯃꯍꯤ ꯈꯖꯤꯛꯇꯪ ꯍꯥꯄꯛꯄꯩꯗꯣ ꯉꯧꯕꯒꯤ
ꯑꯥ
ꯑꯩ ꯍꯥꯏꯖ ꯇꯥꯕ꯭ꯔꯥ ꯍꯥꯟꯅ ꯃꯍꯤꯗꯣ ꯈꯔ ꯀꯪꯉꯛꯄꯒꯤ ꯏꯁꯇꯦꯖꯇꯣ
ꯑꯥ
ꯑꯗꯨꯒꯤꯗꯨꯗ ꯃꯣꯔꯣꯛ ꯃꯆꯨꯗꯣ ꯍꯥꯞꯆꯤꯜ ꯑꯥ ꯀꯩꯅꯣ ꯑꯝ ꯃꯍꯤ ꯈꯤꯇꯪ ꯑꯃꯨꯛ ꯍꯥꯞꯆꯤꯜꯂꯣ ꯈꯤꯇꯪ ꯍꯥꯏꯕꯅꯤꯀꯣ ꯌꯥꯝꯗꯕꯤ ꯑꯗꯨꯝ ꯍꯥꯏꯗꯤ ꯀꯥꯁꯤꯜꯂꯣꯏꯗꯕ ꯏꯁꯇꯦꯖꯇ ꯑꯗꯨꯗꯨꯒ ꯀꯩꯅꯣ ꯇꯧꯔꯣ ꯃꯣꯔꯣꯛ ꯃꯆꯨ ꯍꯥꯞꯄꯣ ꯑꯗꯨꯒ ꯌꯥꯏꯉꯪ ꯅꯪꯅ ꯌꯦꯟꯗꯨꯒꯤ ꯆꯥꯡꯗ ꯍꯥꯞꯄꯀꯣ ꯈꯖꯤꯛꯇꯪꯒ
ꯑꯥ
ꯑꯗꯨꯗꯨꯒꯥ ꯊꯨꯝ ꯊꯨꯝ ꯊꯨꯝꯗꯤ ꯍꯧꯖꯤꯛ ꯍꯥꯞ ꯌꯥꯔꯦ
ꯑꯣ ꯈꯦ ꯀꯥꯎꯔꯦ ꯇꯦ
ꯊꯨꯝꯗꯤ ꯉꯧꯕꯗꯤꯒꯤ ꯑꯗꯨꯝ ꯍꯥꯞ ꯌꯥꯕꯅꯤ ꯑꯗꯨꯒ ꯌꯥꯍꯥꯟꯒꯅꯨꯍꯦ ꯊꯨꯝ ꯌꯥꯛꯄꯗꯨꯗꯤ ꯍꯥꯎꯇꯕꯅꯦ ꯑꯗꯣ
ꯃꯍꯤ ꯍꯥꯞ ꯂꯣꯏꯔꯦ ꯈꯔꯥ ꯀꯪꯍꯟ ꯌꯥꯅꯤꯅ
ꯌꯥꯔꯣ
ꯃꯁꯥꯛꯁꯦ ꯃꯥꯗꯤ ꯃꯥꯅꯦ ꯍꯦ
ꯎꯝ ꯅꫭꯏ ꯗꯥ ꯊꯕꯛ ꯆꯠꯈ꯭ꯔꯕꫭ
ꯈꯪꯗꯦ ꯆꯠꯈ꯭ꯔꯕ ꯆꯠꯂꯃꯥꯟꯂꯦ
ꯏꯁ
ꯀꯔꯤꯅꯣꯗ ꯅꯣꯏ ꯋꯥꯔꯤꯁꯤꯗꯤ ꯌꯥꯝꯅ ꯀꯩꯅꯣ ꯇꯧꯈ꯭ꯔꯕꯩ ꯇꯥꯏꯞꯇꯨꯒ ꯇꯧꯋꯦ
ꯑꯗꯨꯝ ꯆꯪꯉꯒ ꯌꯦꯡꯕ ꯗ ꯌꯥꯗꯤ ꯆꯠꯈ ꯃꯥꯜꯂꯦ ꯕꯥꯏ
ꯃꯥꯟꯅꯕꯩ ꯏꯁ ꯇꯤ ꯅꯣꯏꯗꯥ ꯊꯣꯡꯉꯟꯕ ꯀꯩꯗꯧꯕ
ꯀꯤꯌꯥ
ꯅꯣꯏ ꯗꯥ ꯊꯣꯡꯍꯟꯕ ꯀꯩꯗꯧꯒꯦ ꯍꯥꯏꯖꯦ
ꯍꯥꯎꯇꯦ
ꯇꯨꯒ
ꯃꯁꯛꯁꯦ ꯍꯥꯏꯗꯤ ꯉꯧꯔꯝꯕꯗꯒꯤ ꯌꯦꯂꯣꯗꯤ ꯑꯣꯏꯗꯤ ꯑꯣꯏꯁꯤꯜꯂꯦ